ꯃꯥꯏꯀꯤ ꯍꯣꯏ ꯆꯧꯁꯤ ꯀꯩꯅꯣ
ꯆꯧꯁꯤ ꯁꯦꯟꯗ꯭ꯔꯥ ꯆꯠꯂꯨꯁꯤ ꯀꯩꯅꯣ
ꯕꯣꯕꯣꯛ ꯑꯩ ꯐ꯭ꯂꯥꯏꯠ ꯇꯝꯕ ꯆꯠꯂꯨꯕꯅꯤ ꯑꯗꯨ ꯅꯨꯄꯥꯗꯨ ꯉꯍꯥꯟ ꯕꯤꯗꯤꯑꯣ ꯅꯝꯍꯧꯕꯅꯤꯀꯣ ꯀꯦꯖꯤꯡꯗ ꯕꯣꯕꯣꯛ ꯀꯩ ꯐꯥꯏꯠ ꯇꯝꯕ ꯆꯠꯂꯨꯕ ꯌꯥꯗ꯭ꯔꯣ ꯑꯣ ꯇꯤ ꯄꯤꯗꯣ ꯑꯣ ꯇꯤ ꯄꯤꯗꯣ ꯅꯪ ꯅꯝꯕꯔꯗꯣ ꯌꯥꯗ꯭ꯔꯁꯨꯅꯦ
ꯇꯥꯔꯤꯃꯦꯁ ꯀꯤ ꯑꯣ ꯇꯤ ꯄꯤ ꯅꯦ ꯄꯥꯔꯤ ꯃꯦꯁꯀꯤ ꯍꯥꯕꯔꯦ ꯍꯧꯔꯦ
ꯑꯗꯨꯗꯤ ꯅꯪ ꯅꯣꯏ ꯃꯥꯒꯤꯁꯨ ꯇꯧꯒꯦꯁꯨ ꯌꯥꯏ ꯃꯅꯥꯎ ꯅꯪꯅ ꯑꯦꯀꯥꯎꯟꯗ ꯑꯅꯤ ꯃꯨꯛ ꯄꯥꯏꯕꯗꯤ ꯌꯥꯏ ꯅꯣꯏ ꯃꯥꯏꯁꯨ ꯄꯥꯏꯕꯤꯔꯒ ꯅꯪ ꯋꯥꯔꯤ ꯁꯥꯟꯅ ꯊꯣꯛꯑꯣ ꯑꯃ ꯆꯥꯇ꯭ꯔꯨꯛ ꯇꯥꯛꯁ ꯁꯤ ꯇꯧꯔꯒ ꯑꯩꯁꯨ ꯑꯩꯈꯣꯏ ꯃꯥꯒꯤ ꯍꯥꯞꯀꯦ ꯈꯜꯂꯤꯃꯤ ꯋꯥꯔꯤ ꯁꯥꯟꯅꯕꯁꯤ ꯌꯥꯝ ꯇꯟꯕꯒꯤ ꯑꯩ ꯇꯣꯛꯏꯅꯤ ꯄꯩꯁꯥꯗꯤ ꯃꯥꯡꯗ ꯇꯥ ꯂꯩꯔꯕꯅꯦ ꯈꯨꯟꯕ ꯍꯩꯇꯕ ꯍꯥꯏꯇꯥꯔꯦ ꯑꯩꯈꯣꯏꯅ
ꯑꯗꯨꯗꯤ ꯌꯦꯡꯉꯣꯗꯅ ꯑꯅꯤ ꯑꯅꯤ ꯍꯥꯞꯅꯔꯛꯑꯒꯗꯤ ꯁꯤꯗꯤ ꯁꯤꯝꯁꯦ ꯁꯤꯗ ꯍꯥꯞꯇ꯭ꯔꯁꯨ ꯌꯥꯏꯕꯀꯣ ꯅꯝꯕꯔꯗꯣ ꯅꯣꯏꯃꯥꯏꯗꯨ ꯈꯛꯇ ꯂꯧꯔꯒ ꯑꯗꯨꯗꯤ ꯈꯜꯂꯣꯗꯅ ꯃꯤ ꯑꯃꯅ ꯂꯤꯁꯤꯡ ꯑꯍꯨꯝ ꯃꯔꯤ ꯑꯍꯨꯝ ꯃꯔꯤꯗꯤ ꯐꯪ ꯌꯥꯔꯦ ꯑꯗꯣ ꯔꯤꯆꯥꯔꯠ ꯍꯣꯏꯒꯤꯁꯨ ꯌꯥꯅꯤ ꯇꯛ ꯇꯛ ꯍꯥꯞꯆꯤꯜꯂꯒ ꯐꯅꯥꯝ ꯐꯅꯥꯝꯗꯤ ꯌꯥꯔꯕꯅꯦ ꯑꯩꯈꯣꯏꯅ ꯍꯩꯇꯕ ꯍꯣꯏ ꯍꯟꯇꯣꯛꯄ ꯌꯥꯗꯦ ꯍꯟꯇꯣꯛꯄ ꯌꯥꯗꯦ ꯊꯝꯃꯨ ꯊꯝꯃꯨ ꯑꯣ ꯌꯥꯔꯔꯣꯏ ꯌꯥꯔꯣꯏ ꯁꯤꯖ ꯐꯥꯒꯤ ꯇꯧꯅꯤ ꯌꯥꯅꯤ ꯍꯜꯂꯨꯒꯤꯅꯨ ꯅꯣꯏ ꯃꯌꯥꯝꯗꯤ ꯌꯥꯏ ꯍꯥꯏ ꯑꯗꯨ ꯑꯩꯈꯣꯏ ꯗꯥꯅ ꯍꯥꯏꯕꯗꯤ ꯑꯅꯤ ꯈꯛꯇ ꯍꯥꯞꯄꯨꯗꯅ ꯍꯥꯏ ꯑꯩꯖꯨ ꯑꯅꯤ ꯍꯥꯞꯄꯦ ꯅꯪ ꯖꯨ ꯑꯅꯤ ꯍꯥꯞꯆꯜꯂꯣ ꯅꯣꯏ ꯃꯥꯒꯤ ꯑꯃꯒ ꯁꯥꯟꯅꯊꯣꯛꯑꯣ
ꯅꯝꯕꯔꯁꯦ ꯁꯤꯝꯗꯣ ꯅꯪ ꯐꯣꯟ ꯍꯥꯞꯇ꯭ꯔꯁꯨ ꯌꯥꯏꯕ ꯃꯤ ꯑꯇꯣꯞꯄꯩ ꯁꯤꯝ ꯑꯃ ꯂꯧꯔꯁꯨ ꯌꯥꯏꯕ ꯑꯗꯨꯝ ꯅꯪ ꯑꯗꯨꯝ ꯂꯤꯁꯤꯡ
ꯑꯩꯗꯤ ꯑꯩꯈꯣꯏ ꯑꯗꯨꯋꯥꯏꯒꯤ ꯍꯤꯡꯒꯣꯜ ꯅꯨꯡꯒꯤ ꯅꯝꯕꯔ ꯃꯌꯥꯝꯗ ꯂꯧꯒꯦ ꯇꯧꯕꯅꯦ
ꯏꯁ ꯐꯣꯟꯗꯨ ꯂꯣꯏ ꯍꯥꯞꯁꯜꯂꯒꯦꯕ ꯅꯪꯗꯤ ꯅꯪ ꯐꯣꯟꯗꯨꯗ ꯔꯤꯖꯦꯛ ꯆꯥꯖꯖꯅꯤ ꯃꯌꯥꯝ ꯌꯥꯝꯃꯟꯗꯅ
ꯀꯩꯅꯣ ꯂꯣꯏꯔꯒ ꯀꯛꯊꯠꯂꯒ ꯑꯇꯣꯞꯄ ꯅꯝꯕꯔ ꯑꯃꯃꯨꯛ ꯍꯥꯞꯁꯤꯔꯅ ꯅꯧꯅ ꯗꯥꯎꯂꯣꯠ ꯇꯣꯔꯒ
ꯌꯥꯕꯅꯦ ꯀ꯭ꯂꯣꯟꯗꯗꯤ ꯑꯝꯇ ꯍꯥꯞꯀꯦ ꯍꯥꯞꯄꯨ ꯀ꯭ꯂꯣꯟꯗꯗꯤ ꯃꯌꯥꯝ ꯍꯥꯞ ꯌꯥꯝꯒꯅꯤ
ꯎꯝ
ꯑꯗꯨꯗꯤ ꯋꯥꯔꯤ ꯁꯥꯟꯅ ꯁꯥꯟꯅꯔꯒ ꯅꯝꯕꯔ ꯇꯔꯥ ꯋꯥꯔꯤ ꯁꯥꯟꯅꯕꯗ ꯐꯅꯌꯥꯝꯗꯤ ꯐꯪꯉꯅꯤ ꯂꯤꯁꯤꯡ ꯑꯃ ꯆꯥꯇ꯭ꯔꯨꯛ ꯑꯃ ꯆꯥꯇ꯭ꯔꯨꯛ ꯑꯃ ꯆꯥꯇ꯭ꯔꯨꯛ ꯑꯃ ꯆꯥꯇ꯭ꯔꯨꯛ ꯏꯃꯩ ꯍꯟꯗꯛ ꯃꯇꯥꯡꯁꯦ ꯀꯔꯣꯔꯄꯇꯤ ꯑꯣꯏꯍꯣꯏꯕꯗꯤ ꯌꯥꯏꯍꯦ ꯈꯤꯇꯪ ꯋꯥꯖꯔꯁꯨ ꯃꯅꯥꯎ ꯋꯥꯔꯤ ꯈꯔ ꯈꯔ ꯁꯥꯟꯅꯔꯒ
ꯎꯝ
ꯅꯪꯁꯨ ꯂꯥꯏꯔꯕꯅ ꯄꯠ ꯇꯠꯂꯦ ꯄꯩꯁꯥ ꯈꯔ ꯈ ꯍꯨꯔꯥꯟꯂꯝꯕꯁꯨ ꯍꯨꯔꯥꯟꯈꯤꯗꯦ ꯕꯦꯡ ꯆꯦꯛꯁꯤꯟꯈꯤꯕꯗꯩ ꯑꯦꯇꯦꯝ ꯕꯨꯠ ꯀꯨꯝꯕ ꯑꯣꯏꯅ ꯐꯛꯑꯁꯤ ꯀꯩꯅꯣ ꯁꯤ ꯇꯨꯃꯤꯟꯅꯁꯨꯝ ꯂꯩꯁꯟꯈ꯭ꯔꯁꯦ ꯌꯥꯔꯣꯏ ꯍꯥꯏꯕꯅꯤꯅꯦꯑꯗꯣ ꯉꯥꯡꯉꯛꯀꯅꯤ ꯍꯥꯏꯕꯅꯤ ꯍꯥ ꯋꯥ ꯈꯔ ꯉꯥꯡꯉꯣ ꯅꯥꯕ ꯌꯥꯏ ꯅꯪ ꯉꯔꯥꯡ ꯑꯁ ꯑꯩꯗꯤ ꯀꯩꯝ ꯇꯧꯈꯤꯗ꯭ꯔꯦ ꯉꯔꯥꯡ ꯔꯣꯅꯥꯟꯗꯣ ꯏꯕꯥꯅꯤ ꯆꯠꯂꯒ ꯑꯗꯨꯝ ꯏꯁꯥꯁꯤ ꯈꯔ ꯈꯗꯤ ꯅꯨꯡꯉꯥꯏꯔꯝꯗꯦ ꯍꯦ ꯕꯥꯇꯣꯟ ꯊꯥꯕ ꯒꯥꯔꯤ ꯑꯗꯨꯝ ꯊꯧꯕꯗꯣ ꯅꯪ ꯂꯣꯏꯒꯦ ꯇꯧꯋꯤꯔꯕ
ꯑꯩꯗꯤ ꯀꯩꯝ ꯇꯧꯗꯦꯗ
ꯇꯧꯔꯝꯃꯔꯣꯏ ꯈꯪꯉꯤ ꯑꯩꯅ ꯅꯒꯨꯟ ꯈꯪꯉꯤ ꯇꯣꯝꯄꯣꯛ
ꯉꯔꯥꯡ ꯑꯩꯅ ꯇꯨꯝꯅꯤꯡꯃꯟꯕꯩꯅꯤꯗ ꯅꯥꯁꯟꯅꯕꯅꯤ
ꯀꯤꯍꯣꯝ ꯆꯥ ꯂꯣꯏꯔꯦ ꯇꯨꯝꯅꯤꯡꯉꯤ ꯀꯔꯤꯅꯣ ꯈꯪꯗꯦ ꯍꯧꯖꯤꯛꯀꯥꯟꯅ ꯑꯉꯥꯡꯉꯩꯁꯦ ꯃꯤꯠꯁꯦ ꯅꯥꯏꯗ ꯄꯤꯅꯥꯀꯥ ꯆꯪꯂꯨꯁꯦ
ꯎꯝ ꯁꯦꯜ ꯂꯩꯖꯔꯕꯣ ꯑꯣ ꯍꯣ ꯑꯗꯨꯗꯤ ꯈꯔ ꯌꯥꯝꯗꯤ ꯆꯥꯗꯣꯔꯤꯅꯦ
ꯅꯁꯥ ꯅꯁꯥꯒꯤ ꯁꯔꯨꯛ ꯆꯥꯖꯧ ꯂꯤꯁꯤꯡ ꯑꯃꯃꯝꯒꯤ ꯁꯔꯨꯛ ꯆꯥꯇ꯭ꯔꯨꯛ ꯆꯥꯇ꯭ꯔꯨꯛ ꯇꯨꯡꯁꯤꯟꯅꯧ ꯑꯩꯉꯣꯟꯗ ꯍꯥꯏꯅꯔꯛꯀꯅꯨꯀꯣ ꯅꯁꯥ ꯅꯁꯥꯏ ꯆꯥꯖꯖꯧ ꯑꯩꯁꯨ ꯑꯩ ꯁꯔꯨꯛ ꯆꯥꯒꯦ ꯑꯔꯩ ꯑꯔꯩꯕ ꯆꯥꯅꯔꯗꯕꯅꯤ ꯐꯣꯟꯁ ꯄꯔꯤꯃꯦꯁ ꯅꯪ ꯂꯨꯄꯥ ꯀꯌꯥ ꯌꯥꯎꯒꯦ ꯉꯍꯥꯟꯒꯤꯗꯨꯔꯣ
ꯑꯩꯒꯤ ꯄꯩꯁꯥꯁꯨ ꯁꯠꯇꯣꯛ ꯌꯥꯒꯤꯗ꯭ꯔꯦ
ꯉꯍꯥꯛ ꯂꯨꯄꯥ ꯂꯤꯁꯤꯡ ꯑꯅꯤ ꯆꯥꯝꯃꯉꯥꯃꯨꯛ ꯌꯥꯎꯍꯧꯗꯥꯏ ꯅꯪꯕꯣ
ꯂꯨꯄꯥ ꯂꯤꯁꯤꯡ ꯑꯃꯆꯥꯝꯃꯉꯥ ꯈꯛꯇꯪ ꯉꯥꯏ ꯂꯣꯏ ꯊꯥꯗꯣꯛꯄꯅꯤ
ꯂꯧꯊꯣꯛꯄ ꯌꯥꯗꯕꯩꯔꯕ ꯄꯩꯁꯥ ꯇꯣꯡꯉꯛꯇ꯭ꯔꯒꯗꯤ ꯋꯤꯅꯤꯡ ꯍꯦꯟꯀꯠꯂꯣꯏꯌꯦ ꯑꯗꯨ ꯑꯣꯏꯔꯝꯒꯅꯤ ꯑꯗꯨꯗꯤ ꯏꯁꯄꯤꯟ ꯑꯣꯏꯅ ꯎꯡꯊꯣꯛꯄꯅ ꯐꯠꯇ꯭ꯔꯣ ꯂꯥꯛꯑꯣ ꯎꯡꯉꯁꯥ ꯂꯥꯛꯑꯣ ꯏꯆꯤꯟ ꯏꯅꯥꯎ ꯇꯧꯔꯒ
ꯌꯦꯡꯉꯣ ꯂꯥꯛꯑꯣ ꯇꯨ ꯑꯩꯒꯤ ꯇꯨ ꯂꯣꯏ ꯆꯨꯝꯃꯕꯅꯦ ꯐꯣꯟ ꯂꯣꯏ ꯆꯨꯝꯃꯅꯦ ꯑꯦꯝ ꯔꯥꯔ ꯄꯤ ꯒꯣꯟ ꯗꯤ ꯈꯛꯇ ꯁꯤꯃꯌꯥꯝꯖꯦ ꯗꯥ ꯗꯦꯅꯤꯁ ꯁꯤꯂꯣꯏ ꯆꯨꯝꯗ꯭ꯔꯥ ꯅꯤꯕꯨꯂꯥ ꯏꯅꯦ ꯅꯪ ꯄꯨꯔ ꯆꯠꯂꯤꯔꯣ ꯅꯠꯇꯦ ꯁꯣꯠ ꯑꯣꯟ ꯇꯔꯒꯦꯠ ꯑꯃ ꯑꯣ ꯁꯦꯜꯗꯣ ꯁꯤ ꯈꯛꯇ ꯁꯣꯏꯔꯛꯄꯩꯅꯦ ꯅꯕ ꯑꯗꯨꯅꯤ ꯁꯥꯎꯅꯤꯡꯏꯖꯦ
ꯑꯗꯣ ꯀꯩꯅꯣ ꯇꯧ ꯃꯅꯥꯎ ꯅꯡꯗꯣ ꯂꯧꯊꯣꯛꯄꯁꯨ ꯌꯥꯗꯦꯌꯦ ꯏꯁꯄꯤꯟ ꯑꯣꯏꯅ ꯑꯣꯡꯊꯣꯛꯑꯁꯤ ꯂꯥꯛꯑꯣ ꯀꯩꯅꯣ
ꯑꯩꯁꯤ ꯂꯧꯊꯣꯛ ꯌꯥꯗꯤꯌ ꯀꯁꯇꯃꯔ ꯀꯦꯌꯔ ꯎꯝ
ꯃꯥꯏ ꯉꯍꯥꯟ ꯂꯤꯁꯤꯡ ꯑꯅꯤ ꯆꯥꯝꯃꯉꯥ ꯑꯃꯁꯨ ꯌꯥꯍꯧꯕꯅꯤ ꯑꯃ ꯆꯥꯝꯃꯉꯥ ꯈꯛ ꯉꯥꯏꯒ꯭ꯔꯦ ꯋꯤꯅꯤꯡ ꯂꯧꯊꯣꯛꯄ ꯌꯥꯗꯦ ꯋꯤꯅꯤꯡ ꯌꯝ ꯀꯥꯗꯕ ꯑꯣꯏꯔꯝꯒꯅꯤ ꯍꯦ
ꯅꯠꯇꯦꯃꯤ ꯀꯁꯇꯃꯔ ꯁꯄꯣꯠ ꯇ ꯃꯦꯁꯦꯁ ꯊꯥꯎ ꯍꯥꯏꯗꯨꯗꯤ ꯑꯩ ꯊꯥꯔꯝꯅꯦ ꯏꯁꯀ꯭ꯔꯤꯟ ꯁꯣꯠ ꯍꯦꯛ ꯊꯥꯕꯒ ꯑꯗꯨꯝ
ꯕꯕꯨꯅ ꯕꯕꯨꯅ ꯆꯤꯡꯈ꯭ꯔꯦꯗꯅ ꯅꯪ ꯄꯩꯁꯥꯁꯦ ꯑꯁꯣꯟꯗ ꯃꯥꯅ ꯍꯥꯍꯥ ꯆꯤꯡꯉꯝꯃꯅꯤ ꯆꯤꯡꯉꯝꯃꯅꯤ ꯋꯥꯔꯧꯔꯥꯅꯨꯀꯣ ꯃꯅꯥꯎ ꯇ꯭ꯔꯣꯟꯗ ꯀꯥꯞꯊꯣꯛꯀꯦ ꯀꯥꯞꯊꯣꯛꯑꯣ ꯌꯥꯕ꯭ꯔꯥ ꯌꯦꯡꯑꯣ ꯑꯗꯨ ꯑꯣꯢꯔꯒ
ꯀ꯭ꯔꯤꯞꯇꯣꯗ ꯀꯩꯅꯣ ꯃꯣꯏ ꯃꯤꯅꯤꯃꯝ ꯃꯤꯅꯤꯃꯝ ꯀꯩꯅꯣꯗꯣ ꯋꯤꯗ꯭ꯔꯣꯗꯣ ꯑꯗꯨ ꯁꯨꯗꯦꯅꯦ
ꯀꯌꯥ ꯃꯤꯅꯤꯃꯝ ꯀꯌꯥꯗ ꯑꯣꯏ
ꯁꯄꯤꯟ ꯗꯗꯥꯥꯎ ꯌꯦꯡꯉꯁꯤ ꯀꯩꯅꯣ ꯖꯋꯥꯏ ꯖ꯭ꯋꯥꯏ ꯊꯥꯔꯨꯅꯨꯃꯤ ꯀ꯭ꯔꯤꯞꯇꯣꯗꯣ ꯑꯩꯉꯣꯟꯗ ꯀꯥꯞꯁꯤꯜꯂꯛꯑꯣ ꯗꯣꯂꯔ ꯑꯣꯟꯊꯣꯛꯀꯦ ꯌꯥꯕ꯭ꯔꯥ ꯀꯔ꯭ꯤꯞ ꯆꯥꯝꯉꯥ ꯊꯥ ꯂꯥꯎ ꯎꯨꯡꯁꯤ ꯂꯥꯎ ꯀꯥꯅꯗꯦ ꯀꯥꯅꯗꯕꯗ ꯋꯥꯊꯤ ꯋꯥꯔꯦꯝ ꯔꯤꯀꯣ ꯊꯥꯗꯁꯤꯔꯣ ꯁꯤꯅ ꯄꯥꯏ ꯋꯥꯔꯤ ꯁꯥꯅ ꯌꯥꯒꯗ꯭ꯔꯣ ꯑꯗꯨꯗ
ꯌꯥꯅꯤꯗ ꯑꯕꯦꯇꯔ ꯗꯤ ꯄꯥꯢꯔꯨꯔꯅꯨ ꯏꯁ ꯑꯕꯦꯇꯔꯗꯅꯤ ꯔꯣꯅꯥꯜꯗꯣ ꯗꯨ ꯑꯣꯀ ꯀꯩꯀꯥ ꯌꯝ ꯆꯠꯈ꯭ꯔꯤꯃꯤ ꯑꯗꯨꯑꯝ ꯇꯧꯔꯨꯅꯣ ꯏꯁꯄꯤꯟ ꯑꯣꯏꯅ ꯑꯨꯡꯉꯣꯃꯤ ꯏꯁꯄꯤꯟꯁꯤꯗ ꯌꯥꯎꯗ꯭ꯔꯣ ꯅꯪꯒꯤ ꯁ꯭ꯂꯣꯠ ꯇ ꯆꯪꯕ꯭ꯔꯥ ꯌꯦꯡꯎꯣ ꯗꯤꯄꯣꯖꯤꯠ ꯅꯠꯇꯦ ꯅꯪꯒꯤ ꯀꯩꯅꯣꯗꯣ ꯀꯌꯥ ꯂꯩꯅꯣ ꯑꯝꯇ ꯌꯦꯡꯒꯦꯅꯦ ꯀ꯭ꯔꯤꯞꯇꯣꯒꯤꯗꯣ ꯋꯤꯗ꯭ꯔꯣꯗꯣ ꯀꯌꯥ ꯂꯩ ꯌꯥꯎꯔꯤꯅꯣ ꯑꯝꯇ ꯌꯦꯡꯒꯦ ꯀꯔꯤꯅꯣꯅꯦ ꯅꯍꯥꯟ ꯂꯤꯁꯤꯡ ꯃꯉꯥ ꯌꯥꯎꯔꯝꯃꯒ ꯂꯤꯁꯤꯡ ꯑꯃ ꯆꯥꯇ꯭ꯔꯦꯠꯠꯇꯤ ꯀꯔꯦꯟꯁꯤꯗꯣ ꯗꯣꯂꯔꯗꯣ ꯍꯥꯟꯅ ꯌꯦꯡꯉꯣ ꯀꯌꯥꯗꯒꯤꯩ ꯍꯧꯏꯅꯣ ꯊꯥꯔꯇꯤꯗꯩ ꯍꯧꯕ ꯌꯨꯁ ꯇ꯭ꯔꯣꯟꯗꯤ ꯇ꯭ꯔꯣꯟꯗꯤ ꯀꯌꯥꯗꯒꯤ ꯍꯧꯒꯦ ꯌꯦꯡꯉꯣ ꯁꯤꯖꯦ ꯀꯦ ꯑꯥꯔ ꯁꯤꯗꯣ ꯕꯤ ꯄꯤꯗ ꯑꯣꯏꯅ ꯊꯝꯃꯣ ꯕꯤ ꯄꯤ ꯇ꯭ꯋꯦꯟꯇꯤ ꯇꯨꯗ ꯑꯣꯏꯅ ꯊꯝꯃꯣ ꯌꯦꯡꯒꯦ ꯑꯁ ꯊꯥꯔꯇꯤꯗꯩ ꯂꯣꯏ ꯍꯧꯋꯤꯅꯦ ꯅꯪꯒꯤꯁꯦ ꯌꯥꯔꯣꯏꯅꯦ ꯊꯥꯔꯇꯤ ꯁꯨꯗꯦꯕ ꯊꯥꯔꯇꯤꯗꯤ ꯁꯨꯔꯣꯏꯌꯦ
ꯊꯥꯔꯇꯤꯗꯩ ꯍꯧ ꯌꯥꯗꯦꯅꯦ ꯌꯥꯝꯃꯤꯅꯦ ꯊꯥꯔꯇꯤ ꯂꯤꯁꯤꯡ ꯑꯍꯨꯝ ꯈꯔ ꯍꯦꯟꯅꯤ ꯉꯍꯥꯟ ꯂꯧꯊꯣꯛ ꯌꯦꯡꯉꯝꯃꯗꯤ ꯃꯅꯥꯎ ꯅꯪ ꯑꯗꯨꯗ ꯌꯦꯡꯉꯝꯃꯗꯤ ꯄꯨꯂꯞ ꯁꯠꯇꯣꯛꯍꯧꯗꯧꯗꯣ ꯅꯪꯅ ꯐꯖꯅꯁꯨ ꯌꯦꯡꯍꯧꯗ꯭ꯔꯦ ꯂꯤꯁꯤꯡ ꯃꯉꯥ ꯌꯥꯎꯔꯤꯉꯩꯗꯨꯗ ꯄꯨꯂꯞ ꯁꯠꯍꯧ ꯌꯥꯕꯅꯦ ꯊꯥꯔꯇꯤꯗꯤ ꯍꯦꯟꯅꯤ ꯑꯗꯨꯗꯤ ꯍꯧꯖꯤꯛ ꯏꯁꯄꯤꯠ ꯑꯃꯒ ꯂꯤꯁꯤꯡ ꯃꯉꯥ ꯌꯧꯍꯜꯂꯒ ꯁꯠꯂꯁꯤ ꯂꯤꯁꯤꯡ ꯑꯍꯨꯝ ꯎꯡꯉꯁꯤ ꯂꯥꯛꯑꯣ ꯍꯧꯔꯁꯤ ꯁꯩꯇꯥꯟꯅꯦ ꯕꯍꯨꯗ ꯆꯠꯈ꯭ꯔꯦꯃꯤ ꯕꯍꯨ ꯕꯍꯨ ꯅ ꯂꯥꯛ ꯇꯔꯦꯠ ꯐꯪꯉꯦ ꯍꯥꯢꯠꯅꯤ ꯄꯔꯤ ꯃꯦꯁ ꯀꯨꯝꯕꯗꯩ ꯁꯤ ꯌꯦꯡꯉꯣ ꯁꯤ ꯅꯨꯡꯉꯥꯏꯕꯅꯦ ꯉꯥꯢꯈꯣ ꯀꯣ ꯌꯦꯡꯉꯦ ꯁꯒꯣꯜꯒꯨꯝꯕꯩꯒ ꯌꯥꯎꯅꯤ ꯅꯨꯡꯉꯥꯏ ꯅꯨꯡꯉꯥꯏꯕ ꯑꯐ ꯐꯕ ꯁꯤ ꯑꯣꯏꯅ ꯇꯧꯔꯁꯤ ꯂꯛ ꯑꯣ ꯑꯗꯨꯅ ꯐꯔꯅꯤ ꯄ꯭ꯂꯦꯌꯗ ꯂꯨꯄꯥ ꯀꯌꯥ ꯊꯥ ꯌꯥꯔꯅꯤ ꯌꯦꯡꯑꯣꯀꯣ ꯌꯥꯝ ꯌꯥꯝ ꯆꯥꯎ ꯉꯝꯃꯣꯏ ꯂꯨꯄꯥ ꯑꯅꯤ ꯑꯍꯨꯝ ꯑꯅꯤ ꯑꯍꯨꯝ ꯌꯦꯡꯁꯤ
ꯌꯣꯅꯨꯗꯗꯤ ꯏ꯭ꯁꯄꯤꯟꯗ ꯐꯥꯎꯋꯦ ꯀꯌꯨꯕ꯭ꯔꯥꯖꯀꯇ ꯂꯨꯄꯥ ꯂꯥꯛꯈ ꯃꯔꯤ ꯃꯉꯥ ꯐꯪꯉꯤ ꯌꯣꯅꯣꯗꯩ
ꯁꯤꯗꯤ ꯅꯠꯇꯦ
ꯁꯤꯁꯨ ꯃꯤ ꯐꯨꯔꯤꯠꯅꯦꯃꯤ ꯇꯨ ꯁꯥꯟꯅꯊꯣꯏꯅꯦ ꯑꯣꯟꯊꯣꯛꯅꯕꯅꯤ ꯑꯩꯒ
ꯅꯨꯄꯥ ꯇꯔꯥꯗꯤ ꯍꯧꯋꯤꯅꯦ ꯌꯦꯡꯉꯨꯂꯎ ꯇꯔꯥꯗꯤ ꯍꯧꯋꯦ ꯎꯡꯉꯦ ꯎꯝ ꯎꯡꯒꯦ ꯁꯦꯝꯇꯣꯛ ꯌꯦꯗ ꯇꯔꯥꯗꯩ ꯍꯧ ꯑꯦꯕ
ꯑꯣ ꯎꯡꯁꯤꯜꯂꯁꯤ ꯆꯅꯤꯄꯥꯟ ꯍꯥꯞꯄ ꯌꯥꯎꯗꯕꯤ
ꯂꯨꯄꯥ ꯅꯤꯐꯨ ꯅꯥꯄꯥꯟ ꯍꯩꯁ ꯋꯥꯟꯁꯣꯠꯇꯅꯤꯍꯦ ꯀꯦꯟꯄꯨ ꯐꯥꯎꯔꯛꯂꯔꯣꯏ ꯈꯪꯉꯦ ꯑꯗꯩ ꯁꯣꯝꯗꯅ ꯍꯣꯡꯉꯤꯗ ꯎꯝ ꯂꯨꯄꯥ ꯅꯥꯄꯥꯟ ꯈꯛ ꯃꯥꯠꯅꯤ ꯏꯕꯣ ꯂꯧꯔ ꯄꯩꯁꯥꯗꯣ ꯍꯦꯟꯖꯤꯂꯦ ꯄ꯭ꯔꯥꯐꯨꯝ ꯀꯛꯈꯤꯕꯣ
ꯑꯣ
ꯕꯤꯔꯒꯦ ꯁꯠꯄꯁꯨ ꯌꯥꯗꯕꯁꯤꯕꯨ ꯀꯩꯗꯧꯔꯨꯗꯧꯅꯣ
ꯅꯪ ꯂꯨꯄꯥ ꯀꯥꯌ ꯍꯥꯞꯄꯨꯔꯒꯦ ꯐꯣꯔ ꯑꯦꯛꯁ ꯅꯦ ꯂꯨꯄꯥ ꯆꯥꯅꯤ ꯈꯛꯇ ꯍꯥꯞꯄꯒ ꯍꯧꯔꯨꯔꯦ ꯂꯨꯄꯥ ꯂꯤꯁꯤꯡ ꯃꯉꯥꯈꯥꯔ ꯇꯣꯡꯉꯝꯃꯦ ꯌꯥꯔꯦꯗ ꯑꯗꯨꯗꯤ ꯑꯥ ꯇꯧꯔꯣ ꯇꯧꯔꯣ ꯋꯥꯟꯂꯐꯀꯤꯞ ꯑꯣꯏꯅ ꯋꯥꯟꯂꯐꯀꯤꯞ ꯑꯣꯏꯅ ꯀꯨꯏꯗꯦꯅꯥ ꯈꯔ ꯀꯛꯑꯦ ꯀꯛꯄꯨꯗꯤ ꯏꯃꯥꯏ ꯀꯛꯆꯥꯔꯁꯅꯨꯗ ꯏꯁ ꯐꯥꯏꯞ ꯑꯦꯛꯁ ꯇꯥꯔꯗꯤ ꯐꯥꯎꯗ꯭ꯔꯦꯍꯦ
ꯃꯤꯅꯠ ꯀꯌꯥꯝ ꯋꯥꯠꯂꯤꯒꯦ ꯂꯣꯏꯗꯧꯔꯕꯅꯦ
ꯏꯁ ꯂꯨꯄꯥ ꯇꯔꯨꯛ ꯄꯩꯁꯥ ꯁꯨꯝ ꯃꯥꯡ ꯃꯥꯡ ꯇꯥꯛꯅꯕ ꯑꯉꯥꯡꯅꯤ ꯐꯥꯎ ꯔꯛꯀꯅꯤꯃꯤ
ꯌꯦꯉꯣ ꯌꯦꯉꯣ ꯉꯥꯇꯪ ꯉꯥꯏꯌꯣ ꯃꯣꯔꯥꯏ ꯐꯥꯎ ꯂꯨꯄ ꯆꯅꯤ ꯈꯔ ꯐꯥꯎ ꯍꯥ ꯑꯃꯨ ꯃꯨꯛ ꯐꯥꯎꯔꯛꯄꯗꯗꯤ ꯁꯦ ꯂꯤꯡꯁꯤꯡ ꯑꯅꯤ ꯍꯨꯝ ꯄꯥꯏꯊꯣꯛꯄ ꯌꯥꯎꯗꯣꯏꯅꯤ ꯌꯦꯡꯉꯣ ꯌꯦꯛꯉꯣ
ꯅꯪ ꯅꯗꯥꯥꯎ ꯂꯩꯇꯕꯩꯅꯦ ꯏꯔꯨꯖꯔꯝꯃꯣꯏ ꯈꯪꯉꯦ ꯍꯩꯁ ꯂꯩ
ꯎꯝ
ꯆꯥꯇ꯭ꯔꯦꯠ ꯈꯛꯇ ꯃꯥꯡꯕꯩ ꯁꯨꯃꯥꯏꯅ ꯉꯍꯥꯟꯃꯨꯛꯁꯨ ꯏꯃꯥꯟꯅꯕ ꯑꯃꯒꯤ ꯄꯩꯁꯥ ꯂꯧꯊꯣꯛ ꯌꯥꯗꯕꯩ ꯇꯧꯕꯗ ꯑꯩꯅ ꯃꯣꯟꯗ ꯊꯥꯍꯜꯂꯦ ꯑꯩꯒꯤ ꯊꯕꯗ ꯂꯨꯄꯥ ꯂꯤꯁꯤꯡ ꯃꯉꯥ ꯄꯤꯌ꯭ꯔ ꯇꯧꯔꯛꯑꯦꯕ ꯑꯗꯨꯒ ꯄꯩꯁꯥ ꯂꯧꯊꯣꯛ ꯌꯥꯗ꯭ꯔꯦꯅ ꯃꯥꯅ ꯉꯔꯥꯡ ꯏꯁꯀ꯭ꯔꯤꯟꯁꯣꯠ ꯊꯥꯔꯛꯑꯦ ꯑꯗꯩ ꯑꯩꯅ ꯀ꯭ꯔꯤꯀꯦꯠꯇ ꯊꯥꯖꯤꯟꯍꯟꯕꯅꯦ ꯂꯣꯏ ꯑꯃꯨꯛ ꯃꯥꯡꯒ꯭ꯔꯦ ꯄꯩꯥꯁꯥ
ꯁꯤ ꯗꯥꯎ ꯌꯥꯗꯦ ꯇꯔꯥꯇ꯭ꯔꯦꯠ ꯀꯛꯑꯣ ꯑꯦ
ꯍꯣꯔꯦꯟ ꯀꯣꯟꯅ ꯑꯃꯨꯛ ꯁꯥꯟꯅꯁꯦ ꯃꯤꯅꯠ ꯑꯅꯤ ꯈꯤꯇꯪꯅꯦ ꯁꯥꯅꯔꯤꯁꯦꯃꯤ